ꯍꯜꯂꯣ
ꯍꯜꯂꯣ ꯀꯅꯥ ꯑꯣꯏꯗꯣꯏꯅꯣ ꯁꯤꯕꯣ
ꯑꯩꯁꯦ ꯀꯩꯅꯣꯅꯦ ꯄ꯭ꯔꯤꯇꯤꯅꯦ
ꯑ ꯑꯣ ꯅꯪ ꯀꯀꯥ ꯀꯩꯗꯧꯝꯃꯤꯅꯣ ꯍꯧꯖꯤꯛꯐꯣ ꯑ ꯑꯩꯔꯣ ꯍꯥꯏꯗꯤ ꯑꯣ ꯑꯩ ꯕꯣꯏꯅꯣ ꯀꯧꯋꯏ
ꯏꯃ ꯌꯥꯝꯅ ꯊꯤꯖꯕ ꯃꯃꯤꯡꯅꯦ ꯑꯗꯨꯗꯤꯀꯣ
ꯑꯩꯒꯤꯗꯤ ꯈꯔ ꯑꯩꯅ ꯀꯣ ꯁꯄꯦꯟꯗꯤꯁ ꯆꯪꯕ ꯀꯔꯤ ꯑꯩꯁꯦ ꯍꯧꯖꯤꯛ ꯀꯩꯅꯣ ꯇꯧꯔꯤ ꯑꯣꯐꯤꯁ ꯃꯐꯝꯗ ꯂꯩꯌꯦ
ꯑꯣ ꯊꯕꯛ ꯇꯧꯕꯤ ꯑꯣꯏꯗꯣꯏꯔꯥ
ꯑꯩꯁ ꯊꯕꯛ ꯇꯧꯕꯤꯔꯗꯣꯏꯅꯦ ꯅꯦꯅꯦꯅꯦ ꯅꯦꯅꯦ ꯀꯣ
ꯑꯣ ꯦꯅꯦ ꯑꯗꯨꯗꯤ ꯅꯦꯅꯦ ꯆꯥꯛ ꯆꯆꯥ ꯍꯥꯞꯄꯤꯔꯕꯣ ꯀꯃꯥꯏꯅ ꯇꯧꯔꯒꯦ
ꯑꯅꯦꯅꯦ ꯑꯩꯁꯦ ꯆꯥꯛ ꯑꯩꯗꯤ ꯆꯥꯛꯁꯨ ꯌꯥꯗꯦ ꯗꯥꯏꯇꯤꯡ ꯇꯧꯋꯦ ꯑꯗꯨꯅ ꯑꯩ ꯀꯩꯅꯣ ꯆꯥꯏ
ꯑꯣ ꯏꯅꯤꯁꯨ ꯦꯇꯤ ꯀꯌꯥ ꯀꯌꯥ ꯂꯩꯕꯤꯒꯦ
ꯑꯥ ꯕꯦꯠꯇꯤ ꯀꯩꯅꯣꯅꯦ ꯗꯥꯏꯠꯅꯤꯅ ꯗꯥꯏꯠ ꯂꯣꯝꯗ ꯂꯥꯛꯑꯕꯅꯤꯅ ꯕꯦꯁꯤꯤ ꯊꯥꯔꯇꯤ ꯐꯥꯏꯚꯅꯤ
ꯍꯥꯏꯃ ꯅꯖꯦ ꯋꯦꯠ ꯑꯗꯨꯗꯤ ꯍꯥꯏꯠꯇꯤ ꯀꯌꯥꯝ ꯋꯥꯡꯕꯖꯥꯠꯅꯣ
ꯑꯩ ꯍꯥꯏꯁꯦ ꯀꯩꯅꯣ ꯋꯥꯡꯉꯦ ꯁꯤꯛꯁ ꯋꯥꯡꯉꯦ
ꯑꯣ ꯁꯦ ꯑꯗꯨꯏꯗꯤ ꯑꯗꯨꯝ ꯏꯁꯒ ꯆꯥꯟꯅꯕ ꯋꯦꯠꯀ ꯀꯩꯅꯣꯒꯀ ꯆꯥꯟꯅꯕꯗꯣ ꯑꯗꯨꯝ ꯑꯣꯏꯗꯦꯀꯣ ꯑꯗꯨꯗꯤ
ꯀꯩꯅꯅꯅ ꯎꯕ
ꯑꯗꯣ ꯀꯩꯅꯣꯅꯦꯗꯗꯤ ꯗꯥꯏꯠꯁꯦ ꯀꯃꯥꯏꯅ ꯍꯥꯏꯗꯤ ꯑꯩꯉꯣꯟꯗꯁꯨ ꯈꯔ ꯀꯖ ꯇꯧꯕꯤꯔꯄ ꯌꯥꯗ꯭ꯔꯦ ꯑꯩꯗꯣ ꯍꯧꯖꯤꯛ ꯑꯁꯤꯗꯤ ꯈꯜꯂꯦꯕ ꯑꯗꯨ ꯃꯇꯦꯡ ꯑꯣꯏꯅꯕ
ꯑ ꯀꯩ ꯀꯩꯅꯣ ꯍꯥꯏꯁꯦ
ꯃꯤ ꯗꯏ ꯄ꯭ꯂꯥꯟ
ꯑꯣ ꯑꯩꯒꯤꯗꯥꯏꯁꯤꯒꯤ ꯄ꯭ꯂꯥꯟꯁꯦ ꯑꯣ ꯑꯩꯒꯤ ꯇ ꯀ ꯄ꯭ꯂꯥꯟꯁꯦ ꯑꯩ ꯍꯥꯏꯒꯦꯀꯣ ꯎꯝ ꯍꯥꯏꯗꯧꯕꯅꯦ ꯑꯥ ꯑꯩꯈꯣꯏꯒꯤꯅꯦ ꯈꯪꯕ꯭ꯔꯥ ꯎꯝ ꯀꯩꯅꯣꯗꯣ ꯍꯩ ꯃꯍꯤꯁꯦ ꯍꯌꯦ ꯃꯍꯤꯁꯦ ꯑꯌꯨꯛꯁꯤꯗꯀꯣ ꯆꯈꯥꯎꯗ ꯀꯔꯤꯝ ꯇꯥꯗ꯭ꯔꯤꯉꯩꯗꯀꯣ ꯑꯩ ꯃꯍꯤꯁꯦ ꯑ ꯒ꯭ꯂꯥꯁ ꯑꯅꯤ ꯊꯛꯑꯦ ꯇꯥꯏ ꯑꯗꯨꯒꯅꯤ ꯑꯗꯨꯒ ꯀꯩꯅꯣ ꯇꯧꯋꯦ ꯆꯥꯕꯁꯤꯅꯀꯣ ꯑꯩꯈꯣꯏꯒꯤ ꯄꯨꯔꯤꯗꯣ ꯄꯨꯔꯤꯁꯦ ꯃꯔꯤ ꯆꯥꯏꯀꯣ ꯑ ꯑꯗꯨꯁꯨꯃꯥꯏꯅ ꯇꯧꯋ ꯑꯗꯨꯒ ꯍꯧꯗꯣꯡ ꯑꯀꯛ ꯑꯀꯛꯄꯗꯣ ꯁꯤ ꯌꯥꯣꯏ
ꯑꯗꯨ ꯆꯥ ꯆꯥꯗꯕꯕꯤ ꯃꯔꯝꯁꯨ ꯌꯥꯝ ꯆꯥꯎꯅꯔꯝꯃꯦꯣꯏꯕꯀꯣ
ꯆꯥꯛ ꯌꯥꯝ ꯆꯥꯗꯕꯁꯦ ꯑ ꯁꯤ ꯆꯥꯛꯁꯦ ꯌꯥꯔꯤꯈꯩ ꯆꯥꯅꯕꯒꯤ ꯑꯗꯨ ꯂꯩꯔꯦꯏꯗꯤ ꯃꯅꯤꯄꯨꯔ ꯃꯆꯥꯗꯤ ꯌꯥꯝ ꯆꯥꯏꯗꯅ
ꯆ ꯌꯥꯝ ꯁꯥꯠ ꯌꯥꯝ ꯌꯥꯝ ꯆꯃꯔꯦ ꯑ ꯅꯤꯡꯅꯦꯁꯤꯗ ꯅꯨꯃꯤꯠ ꯌꯨꯝꯕꯤ ꯑꯃ ꯂꯩꯔ ꯅꯨꯃꯤꯠ ꯌꯨꯝꯕꯤ ꯑꯃꯒ ꯁꯤꯔꯒ
ꯑꯗꯨ ꯄꯨꯔꯛꯑꯣ ꯅꯪꯒꯤ ꯍꯣꯔꯦꯟ ꯇꯥꯏꯠ ꯑꯣꯏꯕ ꯌꯥꯒꯗꯣꯏꯅꯦ ꯑꯗꯣ ꯄꯨꯔꯛꯑꯣꯗꯣ
ꯑꯗꯨꯒꯕ ꯍꯥꯏꯗꯤ ꯑꯨꯝꯕꯗꯤ ꯄꯥꯝꯗꯌꯦ
ꯑ ꯑꯗꯨ ꯆꯥꯗ꯭ꯔꯗꯤ ꯅꯪꯗꯤ ꯁꯛꯁꯨ ꯐꯖꯔꯔꯣꯏ ꯑꯩꯗꯧꯅ ꯑꯗꯩ ꯅꯪꯒꯤ ꯃꯌꯥꯡꯁꯨ ꯀꯪꯉꯔꯣꯏꯌꯦ ꯑꯗꯨꯝ ꯏꯟꯈꯥꯡ ꯄꯥꯛꯑ ꯂꯩꯔꯅꯤꯌꯦ
ꯑꯗꯣ ꯑꯗꯨꯝ ꯃꯥꯟꯖꯔꯁꯅꯨꯗ ꯑꯩ ꯑꯗꯨꯝ ꯑꯗꯨꯒꯨꯝꯕꯗꯨꯗꯤ ꯑꯩꯗꯤ ꯌꯥꯔꯣꯏꯌꯦ
ꯑꯣ ꯅꯪ ꯀꯩꯗꯧꯔꯝꯃꯤꯅꯣ ꯅꯪꯕꯣ ꯁꯣꯝꯕ ꯑꯉꯥꯡ ꯃꯥꯜꯂꯦꯀꯣ ꯅꯪꯁꯦ
ꯑꯩꯥꯏꯖꯑꯕꯇꯅ ꯁꯨꯝꯊꯣꯂꯅꯤ
ꯀꯩꯒꯤꯅꯣ ꯗꯥꯏꯠ ꯂꯣꯝꯗꯔꯣ ꯀꯩꯒꯤ ꯁꯥꯥꯞ ꯐꯅꯕ ꯔꯔꯣꯝꯗꯔꯣ
ꯀꯩꯅꯣꯅꯦ ꯍꯣꯏ ꯑꯩꯁ ꯏꯁꯥ ꯄꯥꯊꯅꯕ ꯔꯣꯝꯗ ꯑꯣꯏꯅ ꯂꯩꯔꯤ ꯍꯥꯏꯕꯗꯤ ꯐꯥꯕꯩ ꯐꯔ ꯂꯩꯔꯦꯕ ꯑꯗꯨꯅ ꯈꯤꯇꯪ ꯄꯥꯊꯅꯕꯔꯣꯝꯗꯅ ꯂꯥꯛꯑꯦ ꯄꯣꯠꯁꯦ
ꯑꯣ ꯎꯝ ꯅꯤꯅꯦꯒꯤ ꯁꯥꯛ ꯑ ꯅꯤꯅꯦ ꯆꯤꯆꯦ ꯆꯤꯆꯦ ꯀꯧꯒꯦꯀꯣ ꯆꯤꯆꯦꯒꯤ ꯁꯛꯁꯦ ꯀꯃ ꯏꯆꯦꯒꯤ ꯁꯛꯁꯦ ꯁꯛꯀꯤ ꯃꯇꯥꯡꯗ ꯑꯝꯇ ꯗꯤꯁꯀꯁ ꯇꯧꯅꯁꯦ
ꯑꯩꯒꯤ ꯑꯣꯏꯖꯔꯣ
ꯑꯧ ꯅꯪꯒꯤ ꯑꯣꯏꯗꯣꯏꯅꯦ
ꯑꯩꯁꯦ ꯀꯩꯅꯣꯅꯦ ꯑꯗꯨꯝ ꯑꯗꯨꯝ ꯀꯩ ꯍꯥꯏꯗ ꯑꯗꯨꯝ ꯌꯦꯡꯕꯗꯤ ꯑꯗꯨꯝ ꯈꯤꯇꯪ ꯌꯥꯕ ꯃꯥꯜꯂꯦ ꯑꯇꯩ ꯑꯇꯩꯗꯤ ꯈꯪꯗ꯭ꯔꯦ
ꯑ ꯌꯦꯡꯕ ꯌꯥꯏ ꯍꯥꯏꯁꯦ ꯑꯩ ꯒ꯭ꯌꯥꯟ ꯇꯥꯗ꯭ꯔꯦ ꯀꯃꯥꯏꯅꯅꯣ
ꯑꯁ ꯑꯩꯗꯤ ꯍꯥꯏꯔꯨꯕꯨꯝꯒꯩꯗ ꯑꯗꯨꯝ ꯦꯅꯦꯒꯤ ꯑꯣꯏꯅ ꯍꯥꯏꯕꯤꯔꯛꯑꯣꯅꯦ
ꯑꯗ ꯑ ꯌꯥꯝ ꯐꯖꯔꯦ ꯍꯥꯏꯕꯒꯤꯔꯣ ꯑꯩ ꯑꯩꯒꯤꯗꯤꯀꯣ ꯑꯩ ꯑꯦꯟꯖꯦꯜꯅꯦ ꯍꯥꯏꯕ ꯇꯥꯏ ꯑꯗꯨꯅ ꯑꯩꯒꯤꯗꯤ ꯍꯪꯉꯨꯔꯅꯨ
ꯃꯥ ꯑꯗꯨꯗꯤ ꯃꯈꯥ ꯇꯥꯅ ꯋꯥ ꯁꯥꯟꯅꯕꯒꯤ ꯃꯊꯧ ꯇꯥꯗꯦꯅꯦ ꯑꯗꯨꯗꯤꯀꯣ
ꯑ ꯑꯩꯗꯤ ꯑꯦꯟꯖꯦꯜꯅꯤꯅꯀꯣ ꯐꯖꯕꯁꯤ ꯅꯪꯉꯣꯟꯗꯩꯗꯤ ꯍꯦꯜꯂꯝꯕꯅꯦꯕꯀꯣ
ꯍ ꯍꯣꯏ ꯌꯥꯏ ꯌꯥꯏ ꯑꯣ ꯌꯥꯏꯑꯏ ꯑꯣ ꯅꯅꯦ ꯀꯩꯗꯧꯔꯝꯃꯤꯅꯣ ꯍꯧꯖꯤꯛꯁꯤꯕꯣ
ꯑꯩꯁꯦ ꯍꯧꯖꯤꯛ ꯑꯣꯐꯤꯁꯇ ꯂꯩꯔꯤꯌꯦ ꯐꯖꯕ ꯃꯌꯥꯝꯒꯤꯀꯣ ꯑꯩꯕꯨ ꯑꯩꯉꯣꯟꯗꯒꯤꯀꯣ ꯈꯔ ꯁꯦꯌꯔ ꯇꯧꯕꯤꯌꯣ ꯑꯩꯉꯣꯟꯗꯒꯤ ꯁꯥꯏꯟ ꯂꯧꯖꯒꯦꯅꯪꯅꯦ ꯂꯥꯛꯄꯒꯤ ꯑꯩꯗꯣ ꯁꯥꯏꯟ ꯇꯧꯔꯤ
ꯗꯤ ꯄꯨꯡ ꯀꯒꯥꯗ ꯂꯣꯏꯖꯣꯏꯅꯣ ꯇꯕꯗꯤ
ꯑꯩ ꯊꯕꯛꯇꯤ ꯄꯨꯡ ꯇꯔꯨꯛꯇꯅꯤ
ꯑꯗꯨꯗꯤ ꯌꯥꯝ ꯆꯥꯠꯂꯤ
ꯑ ꯋꯥꯠ ꯂꯤ ꯏꯕꯤ
ꯊꯕꯛꯄꯨ ꯌꯥꯝꯅ ꯀꯩꯅꯣ ꯇꯧꯖꯕ
ꯅꯪ ꯅꯪꯒꯤ ꯏꯔꯣꯖ ꯏꯕꯣ
ꯍꯥꯏꯗꯤ ꯑꯗꯨ ꯑꯗꯨꯃꯗꯤ ꯍꯩꯖꯗ꯭ꯔꯦ
ꯑꯗꯨꯝꯗꯤ ꯍꯩꯖꯗ꯭ꯔꯦ ꯏꯔꯣꯏꯕꯁꯦ ꯍꯩꯒꯗꯕꯅꯤ ꯅꯪ ꯉꯥꯎꯔꯕꯣ ꯎꯝ
ꯑꯗꯨꯗꯤ ꯑꯩꯁꯦ ꯈꯔ ꯇꯝꯕ ꯃꯊꯧ ꯇꯥꯗꯧ ꯃꯥꯜꯂꯦ ꯏꯁꯟ ꯏꯁꯟꯗ ꯍꯩꯕꯗꯨꯗꯤ ꯑꯣꯏꯗꯦ ꯆꯠꯇ꯭ꯔꯦ ꯏꯔꯣꯏꯖꯕꯣ ꯃꯗꯨꯗꯤ
ꯅꯪ ꯏꯔꯣꯏꯕ ꯍꯥꯏꯔꯝꯗꯤ ꯅꯠꯇ꯭ꯔꯅꯤ ꯍꯩꯇꯕꯅꯤꯅ ꯅꯪꯒꯤ ꯐꯤꯒꯔꯁꯦ ꯈꯔꯗꯤ ꯈꯔ ꯑꯗꯨꯝ ꯀꯩ ꯀꯩꯅꯣ ꯃꯥꯟꯅꯝꯗꯧ ꯃꯥꯜꯂꯦꯀꯣ
ꯑ ꯑꯗꯣ ꯀꯩꯁꯨꯝ ꯏꯔꯣꯏꯖꯗ꯭ꯔꯦꯅ ꯍꯦꯛꯇ ꯀꯩꯅꯣ ꯃꯌꯥꯝꯅ ꯀꯩꯅꯣ ꯇꯧꯕꯗꯤ ꯅꯠꯇꯦꯕ ꯑꯗꯨꯝꯗꯤ ꯌꯥꯏ ꯍꯥꯏꯗꯤ ꯏꯔꯣꯏꯖꯕꯗꯨꯗ ꯀꯩꯁꯨ ꯃꯊꯧ ꯇꯥꯗꯦꯕ
ꯑ ꯏꯔꯣꯏꯕꯁꯦ ꯍꯥꯏꯌꯦ ꯆꯠꯁꯤꯔꯥ ꯑꯩ ꯑꯩ ꯑꯩ ꯑꯩꯈꯣꯏꯒꯤꯀꯣ ꯑꯩꯒꯤ ꯀꯩꯅꯣ ꯂꯩꯌꯦ ꯑꯩꯒꯤ ꯍꯥꯏꯕꯗꯤ ꯑꯩꯒꯤ ꯑꯩꯒꯤ ꯁꯦꯟꯇꯔ ꯏꯔꯣꯏꯕꯒꯤ ꯁꯦꯟꯇꯔ ꯑꯃ ꯂꯩꯌꯦꯕꯀꯣ ꯑꯗꯨꯗ ꯅꯪ ꯍꯦꯛꯇ ꯑꯦꯠꯃꯤꯠ ꯇꯧꯁꯜꯂꯒꯦ ꯑꯩꯈꯣꯏꯗ ꯏꯔꯣꯏꯔꯣ ꯅꯪ
ꯑꯍꯣꯏ ꯌꯥꯏꯅꯦꯅꯦ ꯑꯗꯨ ꯈꯟꯅꯁꯤꯅꯤ ꯇꯥꯟꯅꯔꯛꯀꯦ ꯑꯩꯅꯤꯅꯦꯗ ꯑꯣꯏꯅꯀꯣ
ꯎꯝ ꯑꯗꯨ ꯅꯠꯇ꯭ꯔꯗꯤ ꯅꯪꯗꯤꯀꯣ ꯎꯝ ꯅꯁꯥꯗꯣ ꯌꯥꯔꯔꯣꯏꯅꯦ
ꯑ ꯑꯩꯅ ꯂꯩꯔꯤꯕ ꯃꯐꯝꯁꯦ ꯌꯥꯝꯅ ꯐꯖꯩꯌꯦ ꯌꯥꯝꯅ ꯆꯤꯛꯑꯦ
ꯅꯪꯅ ꯂꯩ ꯐꯝꯖꯦ ꯌꯥꯝ ꯐꯖꯩ ꯀꯥꯏ ꯀꯗꯥꯏꯗꯅꯣ ꯑꯣꯏꯗꯣꯏꯅꯣ ꯃꯅꯤꯄꯨꯔꯗꯗꯤ ꯐꯖꯕꯁꯨ ꯂꯩꯇꯅ
ꯑꯩꯈꯣꯏ ꯐꯖꯩ ꯐꯖꯩ ꯏꯪꯅ ꯆꯤꯛꯅ ꯐꯖꯕ ꯃꯌꯥꯝ ꯑꯃ ꯂꯩ
ꯂꯩꯇꯦꯗ ꯅꯪ ꯑ ꯅꯪꯒꯤ
ꯑꯩꯈꯣꯏ ꯁꯤꯗꯖꯨ ꯁꯤꯗꯖꯨ ꯌꯣꯡꯅꯥꯎ ꯃꯌꯥꯝ ꯑꯃꯁꯨ ꯂꯩꯌꯦꯕ ꯁꯤ ꯂꯝꯕꯤꯁꯤꯗ
ꯑꯥ ꯌꯣꯡꯅꯥꯎ ꯃꯌꯥꯝ ꯑꯃꯁꯨ ꯂꯥꯛꯄ꯭ꯔꯥ ꯑꯗꯨ ꯑꯀꯣꯏꯕꯗ ꯌꯦꯡꯕꯤꯌꯨꯅꯦ
ꯑ ꯑꯀꯣꯏꯕꯗꯅꯦ ꯑꯩꯅ ꯍꯥꯏꯖꯔꯤꯖꯦ ꯌꯣꯡꯅꯥꯎ ꯃꯌꯥꯝꯅ ꯃꯥ ꯌꯣꯡꯅꯥꯎ ꯑꯅꯤ ꯑꯃꯁꯨ ꯑꯥꯗꯥ ꯂꯥꯛꯄꯒꯤ ꯇꯥꯏꯞꯇ ꯇꯧꯋꯦ
ꯑꯥ ꯑꯗꯨꯗꯤ ꯅꯪ ꯅꯪꯗꯤ ꯌꯣꯡꯅꯥꯎ ꯌꯥꯝ ꯇꯤꯟꯅꯩ ꯅꯪ ꯌꯣꯡꯅꯥꯎ ꯃꯥꯟꯗꯤ ꯃꯥꯜꯂꯤꯀꯣ
ꯑꯩꯗꯤ ꯇꯤꯟꯅꯕ ꯅꯠꯇꯦ ꯃꯣꯏ ꯏꯅꯖꯔꯛꯄꯅꯦ ꯁꯤꯗꯤ ꯑꯩꯗꯤ ꯈꯪꯗꯦ ꯃꯣꯏꯗꯤ
ꯌꯥꯅꯦ ꯅꯪ ꯌꯦꯟꯅꯥꯎ ꯃꯄꯤ ꯃꯥꯜꯂꯦ ꯑ ꯑ ꯍꯣꯏ ꯍꯣꯏ ꯌꯣꯡ ꯌꯣꯡ ꯃꯄꯤ ꯃꯥꯜꯂꯦ ꯅꯪ ꯀꯣ
ꯎꯝ ꯅꯠꯇꯦ ꯅꯠꯇꯦ ꯑꯗꯨꯃꯥꯏꯅꯗꯤ ꯍꯥꯏꯕꯤꯒꯅꯣꯏꯅꯦ ꯑꯗꯨ ꯁꯥꯏꯗ ꯍꯩꯅꯧꯁꯨ ꯌꯥꯝ ꯄꯥꯜꯂꯦ ꯍꯩꯅꯧꯁꯨ ꯆꯥꯅꯤꯡꯗ꯭ꯔꯣ ꯑꯩꯗꯤ ꯆꯥꯅꯤꯡꯉꯤ
ꯑꯥ ꯀꯩꯅꯣ ꯌꯣꯡꯅ ꯍꯩꯅꯧ ꯆꯥꯕ꯭ꯔꯣ ꯍꯥꯏꯁꯤꯕꯨ ꯑꯩꯗꯤ ꯈꯪꯗꯦ ꯅꯣꯏ ꯌꯣꯡꯒꯤ ꯗꯥꯔ ꯑꯣꯏꯔꯝꯗꯧ ꯃꯥꯜꯂꯦꯀꯣ ꯌꯣꯡ ꯏꯅꯔꯛꯏꯁꯤꯅꯗꯤ
ꯑꯣꯟꯅꯕꯩ ꯇꯥꯏꯞ ꯇꯧꯔꯦꯗ ꯅꯦꯅꯦꯒꯤ ꯋꯥꯁꯤꯗꯤ ꯃꯤꯁꯛ ꯑꯣꯟꯅꯕ ꯃꯥꯜꯂꯦꯀꯣ ꯑꯩꯗꯤ ꯌꯣꯡ ꯅꯠꯇꯦꯕ ꯑꯩꯁꯨ ꯃꯤꯅꯦꯕ
ꯑ ꯍꯧꯖꯤꯛꯇ ꯑ ꯁꯣꯝꯗꯒꯤꯀꯣ ꯑꯩꯅ ꯌꯣꯡꯑꯅꯥ ꯇꯥꯖꯒꯤꯕ ꯑꯃ
ꯑ ꯅꯤꯅꯦ ꯁꯣꯏꯕ ꯑꯣꯏꯗꯣꯏꯅꯤꯁꯦ
ꯑꯩꯅ ꯑ ꯀꯩꯅꯣꯒꯤ ꯔꯣꯝꯁꯦ ꯅꯪ ꯀꯔꯤ ꯀꯔꯤ ꯁꯥꯟꯅꯕ ꯍꯩꯒꯦ ꯇꯥꯛꯑꯣ ꯍꯥꯏꯌꯣ ꯇꯥꯁꯦ
ꯀꯩ ꯃꯇꯥꯡꯒꯤꯅꯣ ꯅꯤꯅꯦ
ꯅꯪ ꯌꯣꯠꯀ ꯊꯥꯡꯒꯠꯄ ꯍꯩ ꯉꯝꯕ꯭ꯔꯣ ꯅꯪ ꯐꯣꯜꯒ ꯁꯥꯟꯅꯕ ꯍꯩꯕ꯭ꯔꯣ
ꯑꯝꯇ ꯐꯥꯎꯗꯤ ꯇꯧꯗ꯭ꯔꯤ ꯑꯗꯣ ꯑꯗꯨꯣ ꯌꯦꯡꯉꯒꯗꯤ ꯑꯩ ꯍꯩꯒꯗꯕꯗꯤ ꯃꯥꯜꯂꯦ ꯑꯩꯗꯤ ꯍꯩꯒꯅꯤ ꯍꯥꯏꯕꯒꯤ ꯊꯥꯖꯕ ꯂꯩ ꯑꯩꯖꯨ
ꯕꯣꯜ ꯁꯥꯟꯅꯕꯖꯦ ꯑꯗꯨ ꯅꯪꯗꯤ ꯍꯟꯗꯛꯀꯤ ꯕꯣꯜꯗ ꯀꯅꯥꯗ ꯇꯤꯝ ꯑꯣꯏꯒꯦ
ꯑꯩꯒꯤꯗꯤ ꯍꯥꯏꯗꯣꯛꯄ ꯄꯥꯔꯁꯣꯅꯦꯜ ꯑꯣꯏꯕꯅꯤ ꯅꯨꯡꯉꯥꯏꯇ꯭ꯔꯦ
ꯑꯣ ꯅꯪꯗꯤ ꯀꯩꯀꯩ ꯍꯩꯕꯗꯨꯗꯤ ꯑꯩꯒ ꯑꯃꯇꯪ ꯄ꯭ꯂꯦ ꯇꯧꯁꯦ
ꯂꯨꯗꯣ ꯁꯥꯟꯅꯁꯦ ꯑꯗꯨꯗꯤ
ꯂꯨꯗꯣꯗꯤ ꯌꯥꯗꯤꯌꯦ ꯂꯨꯗꯣꯗꯤ ꯅꯪ ꯃꯥꯜꯂꯦ
ꯄꯥꯝꯖꯕ ꯍꯩ ꯔꯥꯁꯦ ꯀꯩ ꯑꯣꯏꯗꯣꯏꯅꯣ
ꯑꯩꯅ ꯄꯥꯝꯖꯕ ꯍꯩ ꯔꯥꯁꯤꯔꯣ ꯑꯩꯗꯤ ꯀꯩꯅꯣ ꯄꯥꯝꯃꯦ ꯍꯥꯏꯕ ꯇꯥꯏꯌꯦ ꯎꯝ ꯆꯨꯔꯨ ꯐꯣꯟꯗꯨ ꯑꯃꯨꯟꯕ ꯃꯨꯟꯃꯨꯟ ꯂꯥꯎꯕꯗꯣ ꯄꯥꯝꯃꯦ ꯑꯗꯨꯒ ꯑꯩꯗꯤ ꯍꯩꯅꯧꯁꯦ ꯄꯥꯝꯃꯦ ꯈꯔ ꯈꯣꯏꯗꯥꯖꯔꯦ ꯍꯥꯏ ꯇꯥꯏꯌꯦ
ꯑꯣ ꯑꯣ ꯑꯗꯨꯗꯤ ꯑꯩꯒꯤ ꯑꯃꯨꯛ ꯍꯥꯏꯖꯔꯛꯀꯦ
ꯍꯥꯏꯖꯔꯛꯑꯣ
ꯑꯩꯁꯦ ꯆꯝꯄ꯭ꯔꯥ ꯖꯤꯃ ꯄꯥꯝꯃꯦ ꯑꯗꯨꯒ ꯍꯩꯅꯧꯖꯤꯒ ꯏꯁꯇ꯭ꯔꯣꯕꯦꯔꯤꯗꯣ ꯑꯗꯨꯒ
ꯑꯥ
ꯏꯁꯇ꯭ꯔꯣꯕꯦꯔꯤꯖꯦ ꯑꯩꯈꯣꯏ ꯃꯅꯤꯄꯨꯔꯗ ꯀꯩ ꯀꯧꯒꯦ ꯈꯪꯕꯣ
ꯏꯁꯇ꯭ꯔꯣꯕꯦꯔꯤꯖꯦ ꯃꯅꯤꯄꯨꯔꯗ ꯑꯗꯨꯗꯤ ꯄꯔꯁꯣꯅꯦꯜ ꯑꯣꯏꯔꯦ ꯍꯥꯏꯗꯣꯛꯄ ꯌꯥꯗꯤꯌꯦ ꯑꯩꯅ ꯈꯪꯕ ꯄꯣꯠꯅꯤꯀꯣ ꯑꯗꯨꯅ ꯅꯪꯉꯣꯟꯗ ꯁꯦꯌꯔ ꯇꯧꯕ ꯌꯥꯗꯦ ꯁꯤꯗꯤ
ꯑꯣ ꯅꯤꯅꯦꯖꯦ ꯑꯩ ꯀꯩꯅꯣꯝꯇ ꯍꯥꯏꯖꯒꯦ ꯋꯥꯖꯦ ꯏꯁꯥꯅ ꯈꯪꯕ ꯃꯍꯩꯖꯤꯗꯤ ꯁꯦꯌꯔ ꯇꯧ ꯂꯧꯊꯣꯛꯑꯒ ꯍꯦꯟꯒꯠꯂꯤ ꯂꯧꯁꯤꯡ ꯍꯦꯟꯒꯠꯂꯤꯅꯗꯤ ꯍꯥꯏꯅꯕꯅꯦꯕ ꯑꯗꯣ ꯅꯤꯅꯦꯒꯤ ꯀꯟꯗꯤꯁꯟꯖꯤ ꯅꯤꯅꯦꯅ ꯈꯟꯖꯔꯤꯕ ꯋꯥꯈꯜꯖꯤꯅ ꯀꯔꯝꯕꯅꯣꯗꯤ ꯈꯪꯗ꯭ꯔꯦ ꯅꯤꯅꯦꯒꯤꯖꯤꯅ ꯇꯣꯉꯥꯟꯕ ꯇꯣꯇꯣꯞꯄꯤ ꯃꯌꯥꯝꯒ ꯃꯥꯟꯅꯗꯦꯕ
ꯑ ꯑꯩꯒꯤ ꯑꯩꯒꯤ ꯑꯩꯗꯤꯀꯣ ꯈꯔ ꯎꯝ ꯑꯩꯗꯤ ꯁꯛ ꯃꯇꯧꯖꯨ ꯐꯖꯕꯅꯤꯅ ꯑꯦꯟꯖꯦꯂꯥ ꯍꯥꯏꯅꯖꯨ ꯀꯧꯁꯤꯜꯂꯨꯔꯕꯅꯤꯅꯀꯣ ꯑꯩꯗꯤ ꯏꯇꯣꯟꯇ ꯇꯣꯉꯥꯜꯂꯛꯀꯅꯤ ꯍꯥꯏꯕ ꯇꯥꯏꯀꯣ
ꯍꯣꯏ ꯍꯣꯏ ꯍꯣꯏ ꯆꯨꯝꯃꯦ ꯆꯨꯝꯃꯦ ꯑꯩꯈꯣꯏꯒꯕꯨꯗꯤ ꯀꯥꯏ ꯃꯥꯟꯅꯔꯨꯗꯣꯏꯅꯣ ꯅꯠꯇ꯭ꯔꯥ ꯑꯩꯈꯣꯏ ꯑꯩꯈꯣꯏꯒꯗꯤ ꯀꯥꯏ ꯃꯥꯟꯅꯔꯨꯅꯤ
ꯑ ꯅꯣꯏꯅꯗꯤ ꯈꯔ ꯑ ꯍꯥꯏꯗꯤ ꯏꯁꯇꯦꯟꯗꯔꯠꯇꯣ
ꯎꯝ
ꯈꯔ ꯈꯔ ꯂꯣꯗ ꯂꯩꯔꯦꯞꯄ ꯅꯣꯏꯗꯣ
ꯃꯥꯅꯦ ꯃꯥꯅꯦ ꯅꯦꯅꯦꯒꯤ ꯀꯩꯅꯣꯗꯤ ꯄꯥꯝꯖꯂꯕ ꯂꯩꯗꯤ ꯀꯩ ꯑꯣꯏꯗꯣꯏꯅꯣ
ꯑꯥ ꯑꯩꯒꯤ ꯂꯩꯁꯤꯔꯣ ꯑꯩꯒꯤ ꯂꯩꯁꯦ ꯀꯩꯅꯣ ꯄꯥꯝꯃꯦ ꯔꯣꯁ ꯄꯥꯝꯃꯦ ꯍꯥꯏꯇꯥꯏꯌꯦ
ꯑꯣ ꯑꯗꯨꯗꯤ ꯑꯩꯒꯤ ꯑꯃꯨꯛ ꯍꯥꯏꯖꯔꯛꯎꯔꯣ
ꯍꯥꯏꯔꯛꯑꯣ ꯅꯪ ꯀꯩ ꯄꯥꯝꯒꯦ ꯃꯆꯨꯒ ꯂꯣꯏꯅꯅ ꯍꯥꯏꯔꯛꯑꯣꯀꯣ
ꯀꯩꯅꯣ ꯖꯦꯁꯃꯤꯟꯗꯣ ꯑꯉꯧꯕꯤꯗꯣ
ꯑꯣ
ꯑꯗꯨꯗꯣ ꯄꯥꯝꯃꯦ ꯑꯩꯗꯤ ꯍꯣꯏ ꯑꯉꯧꯕꯤꯁꯦ ꯄꯥꯝꯃꯦ ꯑꯩꯗꯤ
ꯅꯪꯗꯤ ꯀꯨꯆꯨ ꯏꯃꯨ ꯑꯃꯃꯨꯈꯩ ꯑꯉꯧꯕ ꯄꯥꯝꯃꯤ ꯀꯩꯒꯤꯅꯣ
ꯑꯁꯤꯗꯤ ꯀꯩꯅꯣꯅꯦ ꯁꯨꯝ ꯑꯩ ꯁꯤꯗꯤ ꯑꯩꯒ ꯄꯥꯝꯖꯕꯅꯦ ꯁꯤꯗꯤ ꯅꯤꯅꯦꯅ ꯑꯗꯨꯝ ꯈꯪꯖꯟꯕꯤꯔꯨꯔꯅꯣ ꯃꯔꯝꯗꯤ ꯍꯥꯏꯕꯗꯤ ꯑꯩꯒꯤ ꯑꯣꯏꯅ ꯑꯗꯨꯝ ꯊꯝꯖꯔꯒꯦꯕꯀꯣ
ꯌꯥꯗꯦ ꯃꯤ ꯑꯃꯨꯕ ꯃꯤꯅ ꯑꯉꯧꯕ ꯄꯥꯝꯕꯗꯤ ꯌꯥꯗꯦ ꯌꯥꯗꯦꯌꯦ
ꯑꯩ ꯌꯥꯝ ꯃꯨꯕꯗꯤ ꯅꯠꯇꯤꯌꯦ ꯅꯤꯅꯦ
ꯅꯪꯗ ꯑꯩꯅ ꯎꯈ꯭ꯔꯦ ꯃꯨꯕꯅꯤ ꯅꯪꯗꯣ
ꯑꯁ ꯅꯤꯅꯦꯅ ꯃꯁꯛ ꯃꯥꯟꯅꯕ ꯑꯣꯏꯅ ꯎꯔꯝꯗꯧ ꯃꯥꯜꯂꯦ ꯑꯩꯗꯤ ꯑꯗꯨꯃꯥꯏꯅꯗꯤ ꯇꯧꯗꯤ ꯇꯧꯗꯕꯅꯤꯗ
ꯑꯗꯨ ꯅꯪ ꯅꯪꯒꯤ ꯍꯥꯏꯠꯁꯦ ꯀꯌꯥ ꯑꯣꯏꯗꯣꯏꯅꯣ ꯑꯝꯇ ꯍꯥꯏ ꯇꯥꯁꯤ
ꯑꯩꯒꯤ ꯍꯥꯏꯠꯁꯦ ꯁꯤꯛꯁ ꯄꯣꯏꯟ ꯋꯥꯟꯅꯦꯕ
ꯁꯤꯛꯁ ꯄꯣꯏꯟꯠ ꯋꯥꯟꯅꯦ ꯑ ꯑꯩꯅ ꯎꯈꯤꯕꯗꯗꯤꯀꯣ ꯐꯥꯏꯚ ꯌꯧꯗꯕꯁꯨ ꯃꯥꯜꯂꯦ ꯑꯗꯨꯣ ꯐꯥꯏꯚ ꯀꯗꯥꯏꯗꯅꯣ ꯃꯥꯜꯂꯤꯀꯣ
ꯑꯗꯨꯗꯤ ꯅꯦꯅꯦꯁꯦ ꯄꯨꯝ ꯑꯣꯟ ꯑꯣꯟꯅꯔꯦ ꯄꯨꯝ ꯑꯣꯟ ꯑꯣꯟꯅꯔꯦ ꯅꯦꯅꯦꯁꯦ
ꯅꯠꯇꯦꯗ ꯑꯩꯅ ꯎꯈꯤꯕꯗꯗꯤ ꯅꯪꯗꯣ ꯑꯩꯅ ꯎꯕꯗꯨꯃꯛ ꯑꯣꯏꯗꯣꯏꯅꯦ
ꯅꯤꯅꯦ ꯄꯨꯡꯑꯣꯟ ꯑꯣꯟꯅꯔꯦ ꯑꯥ ꯀꯩꯕꯣ
ꯍꯥꯏꯠꯀꯤ ꯃꯇꯥꯡꯗ ꯀꯔꯤ ꯆꯥꯕꯤꯒꯦ ꯀꯩꯅꯣ ꯏꯄꯥꯛ ꯄꯥꯛꯏꯁꯤꯕꯨ
ꯀꯩꯁꯨꯝ ꯆꯥꯗꯦꯗ ꯊꯣꯏꯗꯣꯛꯄ ꯑꯗꯨꯝ ꯑꯩꯒꯤꯕꯨ ꯑꯗꯨꯝ ꯃꯌꯥꯝ ꯆꯥꯅꯔꯤꯁꯦ ꯑꯗꯥꯒꯝ ꯑꯍꯦꯟꯕ ꯀꯩꯁꯨꯝ ꯆꯥꯗꯦ
ꯑꯗꯨꯗ ꯅꯪ ꯁꯥꯗꯗꯤ ꯀ ꯀꯅꯥꯃꯅ ꯅꯣꯡꯉꯨꯞꯁꯤ ꯑꯗꯣꯡ ꯅꯨꯡꯁꯤꯕ꯭ꯔꯣ ꯍꯨꯏ ꯅꯨꯡꯁꯤꯕ꯭ꯔꯣ
ꯍꯨꯢ ꯍꯨꯏꯅꯕꯨꯨꯅ ꯍꯦꯟꯅ ꯅꯨꯡꯁꯤꯖꯩꯌꯦ
ꯍꯨꯏꯅ ꯍꯦꯟꯅ ꯑꯗꯨꯗꯤ ꯅꯪ ꯅꯪꯒꯤ ꯁꯛꯇꯨ ꯍꯨꯏ ꯃꯥꯟꯕ ꯑꯃꯗꯤ ꯌꯥꯎꯔꯝꯃꯅꯤꯀꯣ
ꯑꯥ ꯃꯗꯦꯗ ꯀꯩꯁꯨ ꯍꯥꯏꯗꯤ ꯑ ꯅꯦꯗꯤ ꯀꯒꯥꯔꯤ ꯄꯥꯝꯕꯤꯒꯦ ꯑꯗꯨꯗꯤ
ꯀꯔꯤ
ꯅꯗꯤ ꯀꯩ ꯄꯥꯝꯕꯤꯒꯦ ꯑꯗꯨꯗꯤ
ꯑꯩꯗꯤ ꯀꯩꯅꯣꯁꯦ ꯄꯥꯝꯃꯦ ꯑꯩꯈꯣꯏꯒꯤ ꯍꯧꯗꯣꯡ ꯑꯃ ꯌꯥꯝ ꯀ꯭ꯌꯨꯠ__ ꯑꯣꯏꯕ ꯑꯦꯟꯖꯦꯜꯗꯣ
ꯑꯗꯨꯟꯟꯅꯔꯗꯤꯅꯤꯅ ꯍꯌꯦꯡ ꯌꯥꯎ ꯌꯥꯎ ꯇꯧꯔꯤꯁꯦ
ꯑ ꯑꯩꯗꯤ ꯉꯧ ꯉꯎ ꯇꯧꯏꯗꯦ ꯍꯥꯏꯅ ꯈꯜꯂꯦꯀꯣ
ꯌꯥꯝ ꯇꯧꯋꯦ ꯍꯥꯏꯌꯦꯦ ꯃꯤꯅ ꯍꯥꯏꯕꯗꯗꯤ ꯑꯩꯅ ꯁꯨꯝ ꯇꯥꯏꯌꯦ
ꯑ ꯑꯦꯟꯖꯦꯜꯗꯤ ꯑꯗꯨꯃꯥꯏꯅ ꯇꯧꯗꯤꯌꯦ
ꯑꯃ ꯑꯗꯨꯗꯤ ꯑꯩꯅ ꯁꯣꯏꯗꯔ ꯃꯥꯜꯂꯦ ꯑꯗꯨꯗꯤ